ꯑꯧ ꯇꯥꯏꯌꯦ
ꯀꯩꯗꯧꯔꯤꯅꯣ
ꯑꯁ ꯍꯧꯖꯤꯛꯇ ꯆꯥꯛ ꯆꯥꯕ ꯂꯣꯏꯔꯒ ꯐꯃꯨꯡꯅ ꯑꯃꯨꯛ ꯍꯤꯞꯄꯤꯅꯤꯅꯦ
ꯎ ꯏꯃꯔꯅꯤ
ꯑꯣ ꯅꯪꯗꯤ ꯆꯥꯔꯕꯣ
ꯇꯥꯔꯁ
ꯀꯩꯃꯊꯦꯜꯗꯤ ꯑꯈꯣꯏꯗꯤ ꯑꯁ ꯌꯥꯔꯦꯗ ꯄꯂꯦꯟꯗ꯭ꯔꯦ ꯍꯤꯟꯖꯥꯡ ꯊꯣꯡꯉ ꯂꯩꯔꯕꯅꯤꯅ ꯆꯥꯕꯤꯈ꯭ꯔꯦ ꯑꯗꯨꯝ
ꯏꯁ ꯐꯖꯦꯟ ꯗ꯭ꯔꯦꯕ ꯍꯥꯎꯕ꯭ꯔꯅꯤ ꯁꯧꯒ꯭ꯔꯤꯒ ꯑꯂꯨ ꯆꯥꯔ
ꯑꯁ ꯍꯧꯖꯤꯛ ꯀꯥꯟꯁꯤ ꯁꯧꯒ꯭ꯔꯤ ꯃꯇꯝ ꯑꯣꯏꯔꯤ ꯃꯥꯜꯂꯦ ꯑꯗ ꯁꯧꯒ꯭ꯔꯤ ꯁꯧꯒ꯭ꯔꯤ ꯉꯥꯛꯇ
ꯍꯥꯎꯋꯍꯦ ꯁꯧꯔꯤꯁꯨ
ꯍꯥꯎꯕꯅꯦ ꯐꯖꯟ ꯊꯣꯡꯉꯗꯤ
ꯎꯝ ꯑꯗꯨꯝ ꯌꯥꯑꯕ ꯂꯧꯈꯠꯄ ꯌꯥꯑꯕ
ꯉꯁꯤ ꯊꯕꯛ ꯆꯠꯀꯗ꯭ꯔꯣ
ꯑꯩ ꯁꯤ ꯊꯕꯛ ꯆꯠꯂꯨꯔꯗ ꯑꯗꯨꯝ ꯌꯨꯝ ꯂꯩꯅꯤꯗ ꯅꯪꯗꯤ
ꯑꯩ ꯆꯠꯀꯅꯤ
ꯆ ꯊꯕꯛꯅꯣ
ꯑꯁ ꯈꯪꯗꯦ ꯀꯣꯏ ꯁ꯭ꯀꯨꯜ ꯃꯊꯛꯇ ꯀꯩꯔꯣ ꯊꯕꯛ ꯑꯃ ꯁꯨꯔꯒ ꯂꯩ ꯍꯥꯏ ꯑꯗꯨꯒꯤ ꯊꯕꯛ ꯌꯦꯡꯁꯤꯟꯕ ꯂꯥꯛꯑꯣ ꯍꯥꯏ
ꯁꯤꯟꯕ ꯁꯨꯗꯤ ꯁꯨꯔꯣꯏꯗꯕ
ꯑ ꯁꯨꯝ ꯌꯦꯡꯁꯤꯟꯕ ꯂꯥꯛꯑꯣ ꯍꯥꯏ ꯑꯩꯉꯣꯟꯗꯗꯤ
ꯌꯥꯝ ꯐꯩꯅꯦ
ꯎꯝ ꯀꯩꯒꯤꯔꯣ ꯒ꯭ꯌꯥꯟ ꯇꯥꯗ꯭ꯔꯤꯁꯤꯕꯣ
ꯁꯨꯨꯝ ꯌꯨꯝꯗ ꯂꯩꯕꯁꯤꯕꯨ ꯀꯩꯅꯣ ꯇꯧꯋꯤꯗꯅ ꯇꯧꯐꯝꯁꯨ ꯈꯪꯗꯦ ꯀꯥꯏꯗ ꯆꯠꯇꯣꯏꯕ
ꯑꯁ ꯂꯣꯏꯔꯦꯅ ꯑ ꯉꯁꯤꯁꯦ ꯑꯃꯨꯛ ꯊꯕꯛ ꯂꯣꯏꯔꯗꯤ ꯀꯃꯥꯏ ꯑꯃꯨꯛ ꯂꯦꯟꯗꯣꯏꯔ ꯈꯪꯗꯦ ꯇꯤꯟꯁꯦ
ꯏꯗ ꯅꯪ ꯉꯁꯥꯏ ꯀꯥꯏ ꯆꯠꯄ꯭ꯔꯣ ꯑꯌꯨꯛꯇ
ꯑꯁ ꯉꯁꯥꯏ ꯑ ꯑꯁ ꯑꯩ ꯋꯥꯛꯀꯤꯡ ꯆꯦꯜꯂꯦ ꯉꯁꯤꯗꯤ
ꯏꯁ ꯀꯅꯥꯅ ꯅꯃꯥꯟꯅꯕ ꯈꯣꯏꯔꯣ
ꯏꯃꯅꯕ ꯃꯤ ꯑꯅꯤ ꯑꯍꯨꯝ ꯄꯨꯜꯂꯒ ꯑꯩꯈꯣꯏ ꯋꯥꯛꯀꯤꯡ ꯆꯦꯜꯂꯒ
ꯑꯌꯨꯛ ꯑꯌꯨꯛ ꯄꯨꯡ ꯀꯌꯥꯗ ꯆꯠꯄ
ꯑꯌꯨꯛ ꯄꯨꯡ ꯃꯉꯥ ꯑꯗꯨꯋꯥꯏꯗ ꯆꯠꯂꯦ
ꯏꯁ ꯃꯥꯜꯂꯦꯍꯦ
ꯃꯥꯃꯅꯦ ꯃꯥꯅꯦ ꯅꯪꯅ
ꯆꯠꯇꯤ ꯆꯠꯇꯄ꯭ꯔꯅꯤꯅ ꯆꯠꯂꯝꯕꯣꯏꯗ
ꯆꯠꯂꯦ
ꯐꯃꯨꯡ ꯂꯦꯞ ꯆꯜꯂꯝꯨꯅꯤꯗꯥ
ꯈꯃꯪꯗꯔ ꯃꯪꯗꯔ ꯀꯩꯅꯣꯝꯗ꯭ꯔ ꯑꯗꯨꯗꯤ ꯆꯠꯇꯦ ꯆꯠꯂꯦ ꯈꯪꯗ꯭ꯔꯤ ꯍꯧꯖꯤꯛ ꯐꯥꯎꯕꯗꯤ ꯇꯁꯦꯡꯅ
ꯑꯗꯨꯅꯦ ꯈꯪꯉꯦꯕ ꯆꯠꯂꯣꯏꯔ ꯇꯧꯔꯤꯕ ꯁꯛꯇꯥꯗꯨ ꯌꯥꯝ ꯇꯜꯂ ꯂꯩꯕꯤꯔꯒ
ꯑ ꯃꯥꯅꯦ
ꯑ
ꯅꯪꯗꯤ ꯀꯅꯥ ꯀꯅꯥ ꯂꯩꯔꯤꯅꯣ
ꯊꯟꯗꯅꯤꯗ ꯅꯃ ꯏꯇꯨꯒ ꯂꯩꯒꯗ꯭ꯔꯣ ꯏꯇꯨꯁꯨ ꯂꯩꯇ꯭ꯔꯒ
ꯄꯤ ꯊꯤ ꯌꯥꯔꯣ ꯂꯩꯅꯤꯡꯉꯗꯤ
ꯊꯤꯅꯤꯡꯉꯤ ꯊꯤꯅꯤꯡꯉꯤ ꯌꯥꯗꯦ ꯃꯁꯥꯗꯣ ꯋꯥꯠꯂꯤ ꯍꯥꯏ
ꯑ ꯑꯗꯨꯗꯤ ꯂꯥꯁ ꯑꯣꯞꯁꯟ ꯐꯥꯔꯒ ꯄꯨꯕꯗꯣ
ꯎꯝ ꯃꯁꯨ ꯊꯤꯔꯨꯗꯅ ꯂꯩꯔꯤꯗꯤ
ꯑꯁ ꯑꯩꯒꯤꯅꯦ ꯃꯇꯝ ꯈꯤꯇꯪ ꯆꯪꯒꯗ ꯋꯥ ꯃꯥꯜꯂꯤꯌꯦ ꯑꯩꯗꯤ
ꯏꯁ ꯀꯃꯥꯏꯅ ꯋꯥꯗꯣꯏꯕ ꯍꯧꯖꯤꯛ ꯅꯤꯡꯉ ꯃꯇꯝ
ꯑꯩꯅ ꯊꯤꯝꯗꯤ ꯊꯦꯝꯃꯦꯕ
ꯎꯝ
ꯌꯥꯅꯤꯡꯕꯒꯨꯝ ꯌꯥꯅꯤꯡꯗꯕꯒꯨꯝ ꯇꯧꯔꯤꯕ ꯍꯧꯖꯤꯛ ꯐꯥꯎꯕꯗꯤ
ꯇꯣꯏꯅ ꯂꯣꯏꯅꯥ ꯇꯣꯏꯅꯣꯛ ꯀꯩꯅꯣ ꯋꯥꯔꯤ ꯁꯅꯥꯎ
ꯑꯁ ꯋꯥꯔꯤ ꯑꯗꯨꯝ ꯁꯥꯟꯅꯩꯩꯅ ꯑꯣ ꯑꯩꯗꯅ ꯑꯗꯨꯝ ꯀꯨꯏꯅ ꯁꯥꯟꯅꯔꯅꯤ ꯋꯥ ꯉꯥꯡꯅꯤꯡꯉꯥꯏ ꯂꯩꯇꯦꯕ ꯑꯩꯈꯣꯏꯁꯨ
ꯎꯝꯝ ꯈꯪꯗꯦꯗꯥ ꯀꯩꯇꯧꯔꯨꯅꯤ
ꯑꯩꯁꯥꯕꯁꯨ ꯌꯥꯝ
ꯑꯇꯣꯞꯄ ꯅꯨꯄꯥꯒ ꯌꯦꯡꯉꯝ ꯑꯃꯗꯤꯗꯤ
ꯎ
ꯌꯥ ꯖꯥꯠꯁꯦ ꯊꯥꯖꯅꯤꯡꯉꯥꯏꯗꯤ ꯋꯥꯠꯇꯤ ꯋꯥꯠꯄ
ꯃꯥ ꯑꯦꯈꯣꯏ ꯅꯕꯖꯩꯔꯗ
ꯑꯩꯗꯤ ꯂꯩꯗꯕ ꯃꯥꯜꯂꯦꯗ ꯍꯧꯖꯤꯛ ꯐꯥꯎꯒꯤ ꯃꯅꯨꯡꯗꯗꯤ
ꯎꯝ ꯂꯩꯇ꯭ꯔꯗꯤ ꯐꯩ ꯅꯍꯥꯟꯅꯤ
ꯊꯦꯡꯅꯔꯦ ꯃꯤ
ꯂꯩꯇ꯭ꯔꯗꯤ ꯐꯩ ꯂꯩꯕ ꯂꯩꯔꯅꯤ ꯍꯥꯏꯕꯅꯤꯅ ꯈꯪꯗ ꯂꯩꯔꯅꯤ
ꯅꯪꯒꯤꯗꯨꯗꯤ ꯑꯁ ꯑꯗꯨꯝ ꯐꯖꯅ ꯌꯥꯔꯝꯃꯅꯤꯅꯦ ꯃꯁꯥꯅ ꯌꯥꯗꯕꯒꯤ ꯈꯛꯇ ꯉꯥꯏꯔꯝꯕꯅꯤꯅꯦ ꯍꯥꯏꯕꯗꯤ ꯆꯦꯟ ꯆꯣꯡꯕꯒꯤꯗꯣ
ꯎꯝ
ꯑꯗꯨ ꯐꯩꯌꯦ ꯀꯨꯏꯗꯤ ꯀꯨꯏꯔꯝꯒꯗꯧ ꯃꯥꯟꯗ꯭ꯔꯦꯍꯦ
ꯀꯨꯏꯗ꯭ꯔꯦ
ꯎꯝ
ꯀꯣꯏꯔꯔꯣꯏ ꯌꯨꯝ ꯆꯥꯛ ꯊꯣꯡꯕ ꯍꯧꯔꯅꯤ
ꯑ
ꯐꯤꯔꯣꯟ ꯁꯨꯕ ꯍꯧꯔꯅꯤ
ꯑ ꯃꯊꯪ ꯆꯍꯤ ꯌꯥꯔꯅꯤ ꯄꯨꯔꯛꯎꯗꯅ ꯑꯗꯨꯗꯤ
ꯃꯊꯪꯒꯤꯗꯤ ꯈꯔ ꯋꯥꯠꯂꯤꯗ ꯑꯁ ꯒ꯭ꯌꯥꯟ ꯇꯥꯗ꯭ꯔꯦꯅꯦ ꯃꯥꯁ ꯑꯃꯨꯛ ꯈꯜꯂꯗꯤꯀꯣ
ꯑ
ꯅꯨꯄꯤ ꯄꯨꯟꯁꯤꯁꯦ ꯌꯥꯝꯗꯤ ꯂꯨꯕ ꯃꯥꯜꯂꯦꯗ
ꯂꯨꯗꯤ ꯂꯨꯕꯅꯦ ꯅꯪ ꯉꯔꯥꯡ ꯕꯣꯜ ꯌꯦꯡꯕ꯭ꯔꯣ
ꯌꯦꯡꯉꯤ
ꯀꯃꯥꯏꯅ ꯇꯧꯒꯦ ꯀꯅꯥ ꯉꯝꯈꯤꯒꯦ
ꯑꯩꯈꯣꯏꯅ ꯏꯪꯂꯦꯟꯒ ꯀꯩꯅꯣꯗ ꯌꯦꯡꯕꯗꯤ ꯏꯪꯂꯦꯟꯅ ꯉꯝꯈꯤ
ꯀ꯭ꯌꯥ ꯀ꯭ꯌꯥꯗꯤ ꯆꯟꯅꯕ꯭ꯔꯣ ꯃꯣꯏꯗꯣ
ꯀꯌꯥꯔꯣ ꯑꯍꯨꯝꯒ ꯑꯃꯔꯣ ꯑꯅꯤꯒ ꯑꯃꯔꯣ ꯑꯅꯤꯒ ꯑꯃꯔ ꯇꯧꯕ ꯃꯥꯜꯂꯤꯅꯦ
ꯎꯝ
ꯃꯣꯏ ꯕꯣꯜ ꯌꯦꯡꯕ ꯂꯣꯏꯔꯦ ꯑꯗꯨꯒ ꯌꯨꯝ ꯊꯣꯔ‌ꯑꯒ ꯄꯣꯊꯥꯔꯦ
ꯑꯁ ꯑꯩꯗꯤ ꯉꯔꯥꯡ ꯅꯨꯡꯗꯥꯡꯗꯤ ꯉꯟꯅ ꯄꯣꯊꯥꯔ‌ꯦꯍ‌ꯦ
ꯕꯣꯜ ꯌꯦꯡꯅꯤꯉꯥꯏ ꯊꯣꯛꯔꯛꯎ ꯍꯥꯌꯕꯁꯨ ꯊꯣꯛꯔꯛꯇꯦ
ꯑꯁ ꯊꯣꯛꯂꯛꯀꯦ ꯇꯧꯕꯗꯨ ꯐꯔꯛ ꯇꯥꯔꯕ ꯑꯩꯁꯨ ꯊꯣꯛꯅꯤꯡꯕꯒꯨꯝ ꯊꯣꯛꯅꯤꯡꯗꯕꯒꯨꯝ
ꯂꯦ
ꯀꯅꯥꯅꯣ ꯂꯥꯎ ꯈꯣꯡꯉꯤꯗꯣ
ꯈꯪꯗꯦꯗ
ꯂꯥꯎꯅꯨ ꯍꯥꯏꯌꯨꯅꯦ ꯃꯇꯥꯡ ꯃꯇꯝꯗ ꯆꯥꯗꯦ ꯍꯥꯏꯌꯨ
ꯍꯥꯏꯕꯤꯕꯗꯤ ꯍꯥꯏꯕꯤꯅꯤ
ꯎꯝ
ꯑꯁ
ꯅꯣꯏꯗꯤ ꯑꯁ ꯀꯃꯥꯏ ꯀꯃꯥꯏ ꯇꯧꯔꯅꯤ ꯍꯟꯗꯛ ꯀꯖꯦ
ꯀꯩꯗꯧꯔꯅꯤ ꯑꯗꯨꯝ ꯂꯩ ꯇꯥꯔꯦꯅꯦ ꯂꯦꯜꯂꯒ ꯂꯩꯕ ꯇꯥꯕꯅꯤꯅ
ꯑꯣ ꯆꯥꯛ ꯆꯅꯕꯒꯤ ꯀꯩꯒꯨꯝꯕ ꯁꯦꯝꯁꯤꯔꯣ
ꯂꯩꯇꯦꯅꯦ ꯑꯃꯗꯨ ꯍꯟꯗꯛ ꯐꯖꯅ ꯀꯩꯅꯣ ꯇꯧꯔꯤꯅꯦ ꯐꯖꯅ ꯆꯠꯂꯤꯅꯦ ꯑꯗꯣ ꯍꯟꯗꯛꯁꯦ
ꯅꯪ ꯍꯞꯇꯥꯁꯦ ꯌꯥꯔꯗꯤ ꯑꯗꯨꯝ ꯂꯩꯗꯧ ꯃꯥꯜꯂꯦ ꯑꯗꯨ ꯂꯩꯗꯅ
ꯅꯣꯡꯃꯥꯏꯖꯤꯡꯒꯨꯝꯕꯗ ꯀ ꯈꯜꯂꯦꯒꯀꯣ
ꯆꯥꯛ ꯆꯥꯃꯤꯟꯅꯕꯗꯤ ꯀꯩꯁꯨ ꯅꯠꯇꯦꯅꯦ ꯑꯃꯗ ꯂꯩꯔꯤ ꯅꯣꯏ ꯏꯌꯥ ꯌꯥꯕ ꯉꯥꯛꯇꯅꯦ ꯍꯣꯔꯦꯟꯐꯥꯎ ꯍꯧꯖꯤꯛꯐꯥꯎ ꯇꯧꯕ ꯌꯥꯔꯤꯅꯦ
ꯃꯥꯅꯤꯅ‌ꯦ
ꯂꯩꯗꯕꯗꯨꯗ ꯃꯊꯥ ꯃꯊꯥ ꯌꯥꯝ ꯁꯥꯔꯤꯕꯅꯤ
ꯉꯔꯥꯡ ꯅꯨꯡꯗꯥꯡꯗꯤ ꯃꯤ ꯈꯔꯗꯤ ꯆꯣꯡꯕ ꯃꯤ ꯈꯔꯗꯤ ꯌꯥꯎꯔꯝꯃꯅꯤꯍꯦ
ꯀꯗꯥꯏꯗ
ꯑꯥ
ꯅꯣꯏꯗ꯭ꯔꫭ
ꯗꯦ ꯑꯩꯈꯣꯏ ꯃꯈꯥ ꯑꯩꯈꯣꯏ ꯃꯈꯥꯔꯣꯝꯗ ꯂꯩꯕꯗꯣ ꯉꯔꯥꯡ ꯈꯪꯈ꯭ꯔꯕꯅꯤꯗꯅ ꯆꯣꯉꯝꯃꯅꯤ
ꯎꯝ ꯀꯌꯥꯃꯨꯗꯤ ꯀꯩꯅꯣ ꯇꯧꯖꯥꯂ ꯈꯪꯗ꯭ꯔꯤꯁꯤ ꯍꯔꯥꯎ ꯃꯥꯜꯂꯦꯅꯤ
ꯑ ꯑꯁ ꯃꯥꯗꯤ ꯐꯖꯅ ꯎꯝ ꯃꯥꯗꯤ ꯀꯨꯏꯔꯕꯅꯤꯅꯀꯣ
ꯎꯝ
ꯑꯗꯨꯒꯤꯅꯤꯗꯥ
ꯖꯒꯣꯏꯀꯥ ꯁꯔꯝꯅꯤ
ꯌꯥꯔꯝꯗꯧ ꯃꯥꯥꯟꯂꯦꯗ ꯖꯒꯣꯏ ꯁꯥꯕꯅꯤ ꯍꯛꯆꯥꯡ ꯐꯔꯝꯅꯤ ꯀꯩ ꯍꯥꯏ ꯅꯠꯇ꯭ꯔꯣ
ꯃꯁꯥ ꯉꯝꯗꯦ ꯍꯥꯏꯔꯤꯅꯤ
ꯉꯁꯤꯁꫭ
ꯎꯝ
ꯇꯧꯔꯝꯅꯤ ꯃꯥꯗꯤ ꯎꯝ ꯃꯁꯥ ꯉꯝꯗꯦ ꯈꯣꯠꯂꯦ ꯍꯥꯏꯔꯒꯥ ꯃꯥꯒꯤ ꯍꯩꯅꯕꯤ ꯑꯣꯏꯔ ꯃꯥꯜꯂꯦꯗ
ꯈꯪꯗ ꯌꯥꯕꯗ ꯃꯥꯟꯅꯗꯣꯏꯁꯨ ꯀꯩ ꯍꯥꯏꯈꯤꯔꯨꯅꯤ ꯃꯁꯥꯅ ꯒ꯭ꯌꯥꯟ ꯇꯥꯗ‌ꯦꯕ
ꯎꯝꯝ
ꯑꯄꯥꯝ ꯄꯥꯝꯕꯅꯤ ꯃꯤ ꯄꯨꯟꯁꯤꯁꯦ ꯃꯥꯅ ꯇꯧꯅꯤꯡꯕ ꯇꯧꯕ ꯇꯥꯕꯅꯤ ꯀꯩꯅꯅꯣ ꯑꯩꯈꯣꯏꯅ ꯇꯧꯅꯨꯗ ꯀꯩ ꯍꯥꯏꯔꯨꯔꯅꯤ
ꯑꯁ ꯍꯣꯏꯗꯤ ꯑꯗꯨꯒꯨꯝꯕ ꯇꯧꯔꯗꯤ ꯂꯣꯏꯔꯦ ꯍꯤꯔꯅꯤ ꯍꯥꯏꯅꯦ ꯍꯟꯗꯛꯀ ꯍꯥꯏꯔꯗꯤ ꯃꯄꯥꯟꯒ ꯊꯣꯛꯇꯦꯗ ꯑꯩꯈꯣꯏꯁꯨ
ꯅꯨꯡꯗꯥꯡ ꯅꯨꯡꯗꯥꯡ ꯈꯛ ꯊꫭꯛꯄꯅ ꯐꯕꯅꯤꯍꯦ
ꯎꯝ
ꯌꯨꯝꯗ ꯁꯪ ꯇꯨꯝ ꯁꯪꯉꯒ ꯂꯩꯕꯗꯣ
ꯑꯁ ꯑꯗꯨꯃꯥꯏꯅ ꯌꯨꯝꯗ ꯇꯤꯒ ꯁꯪꯅꯦ ꯍꯥꯏꯕꯁꯦ ꯑꯩꯈꯣꯏ ꯑꯃꯨꯛ ꯆꯠꯊꯣꯛꯑꯀꯥꯟꯗ ꯑꯩꯈꯣꯏꯒꯤ ꯀꯩꯔꯥ ꯑꯩꯈꯣꯏ ꯏꯁꯥꯁꯦ ꯀꯩꯅꯥꯝ ꯏꯇꯧ ꯇꯧꯕꯅꯤꯌꯦ
ꯑꯗꯨꯅꯦ
ꯇꯧꯐꯝ ꯈꯪꯗꯕꯒꯨꯝ ꯀꯣ
ꯎꯝ
ꯁꯨꯝ ꯐ꯭ꯔꯤꯗ ꯂꯩꯃꯟꯕꯁꯨ ꯋꯥꯏ ꯍꯥꯏꯔꯤꯁꯤꯅꯤ
ꯑꯁ ꯃꯤꯗꯤ ꯍꯨꯃꯥꯡ ꯊꯣꯛꯇꯕꯁꯦ ꯌꯥꯗꯕꯅꯤ ꯍꯦ
ꯎꯝ
ꯑꯁ ꯑꯗꯨ ꯍꯥꯏꯔꯒ ꯉꯍꯥꯟ ꯅꯣꯏ ꯑꯥ ꯕꯖꯥꯔꯗ ꯆꯠꯄꯗꯣ
ꯑꯣ
ꯀꯩꯗꯧꯕ ꯆꯠꯂꯤꯔꯣ ꯅꯪꯕꯨ
ꯅꯍꯥꯟ ꯆꯠꯈꯤꯕꯗꯣ
ꯎꯨꯝ
ꯑꯁ ꯏꯃꯥꯟꯅꯕ ꯃꯁꯦ ꯊꯧꯗꯣꯛ ꯑꯃ ꯊꯣꯛꯄ
ꯅꯨꯡꯊꯤꯠ ꯗꯀꯥ ꯐꯖꯅ ꯀꯣꯏꯊꯠꯂꯦ ꯍꯦ ꯅꯪꯗꯤ
ꯑꯩꯔꯥ ꯑꯁ ꯀꯣꯏ ꯊꯠꯂꯦ ꯑꯗꯨ ꯏꯁ ꯏꯃꯥꯟꯅꯕ ꯈꯔ ꯏꯃꯥꯟꯅꯕ ꯑꯃꯗꯣ
ꯎꯝ
ꯃꯥ ꯑꯦꯠꯃꯤꯁꯟ ꯇꯧꯒꯦ ꯈꯣꯠꯂꯦ ꯍꯥꯏꯗꯨꯅꯀꯣ
ꯎꯝ
ꯑꯦꯠꯃꯤꯁꯟ ꯇꯧꯒꯦ ꯈꯣꯠꯂꯦ ꯍꯥꯏꯕꯒꯤ
ꯅꯁꯨ ꯃꯤ ꯀꯦꯔꯣ
ꯑꯥ ꯃꯤ ꯑꯍꯨꯝ
ꯎꯝꯍꯨꯝ ꯂꯣꯏ ꯂꯣꯏ ꯇꯧꯕ ꯐꯪꯕ꯭ꯔꯣ
ꯑꯦ ꯑꯃꯈꯛꯇꯅ ꯇꯧꯕꯗꯤ ꯑꯅꯤꯅ ꯌꯥꯎꯁꯤꯜꯂꯛꯄ
ꯏꯁ ꯂꯣꯏꯔꯦꯍꯦ
ꯑ ꯌꯥꯎꯁꯤꯟꯕꯁꯨ ꯅꯨꯡꯉꯥꯏꯕ ꯖꯥꯠꯅꯤ ꯃꯣꯏꯗꯤ
ꯂꯝꯕꯤ ꯆꯠꯄꯁꯨ ꯑ ꯃꯤ ꯑꯅꯤ ꯑꯍꯨꯝ ꯈꯛꯇꯗꯤ ꯅꯨꯡꯉꯥꯏꯗꯕꯅꯤ ꯂꯥꯡꯕ ꯈꯣꯠꯄ ꯑꯗꯨꯝ ꯅꯨꯡꯉꯥꯏꯔꯝꯅꯤꯗ
ꯑꯗꯨꯅꯦ ꯑꯩꯈꯣꯏꯒꯤ ꯂꯥꯡꯗ꯭ꯔꯗꯤ ꯂꯩꯕ ꯅꯨꯡꯉꯥꯏꯇꯦ ꯍꯥꯏꯔꯦ ꯂꯩꯐꯝ ꯈꯪꯗꯦ ꯍꯥꯏꯔꯤꯁꯤꯅꯦ
ꯍꯥꯝ
ꯅꯨꯄꯥꯒꯤ ꯄꯨꯟꯁꯤꯅꯤꯅ ꯂꯥꯡꯊꯣꯛꯀꯗꯧꯕꯅꯤ ꯅꯠꯇ꯭ꯔꯣ
ꯎꯝ ꯂꯥꯡꯗꯕꯅꯤ ꯂꯥꯡꯗꯕꯅꯤ
ꯎꯝ ꯃꯤ ꯌꯥꯔꯗꯤ ꯇꯝꯕ ꯉꯝꯕ ꯅꯠꯇꯦ ꯑꯗꯨꯅ
ꯑꯁ ꯈꯪꯗꯔ꯭ꯦꯗꯥ
ꯑꯁ ꯉꯁꯤ ꯅꯨꯣꯡꯃꯤꯣꯏꯁꯦ ꯅꯣꯡ ꯆꯪꯒ ꯆꯨꯔꯗꯤ ꯅꯨꯡꯉꯥꯏꯒꯗꯧ ꯃꯥꯜꯂꯦ
ꯅꯣꯡ ꯈꯔ ꯃꯥꯡꯒꯦ ꯈꯪꯗ ꯆꯨꯕꯨ ꯆꯨꯗ꯭ꯔ ꯆꯨꯔꯣꯏꯗ꯭ꯔꯥ ꯈꯪꯗꯦ ꯊꯥꯖꯗ꯭ꯔꯁꯤ ꯅꯣꯡꯃꯁꯦ ꯑꯃꯨꯛ
ꯎ ꯉꯔꯥꯡꯁꯨ ꯑꯗꯨꯝ ꯅꯨꯡꯇꯤꯒꯤꯗꯤ ꯃꯪꯉꯦ ꯑꯗꯣ ꯐꯖꯅꯗꯤ ꯆꯨꯗꯦꯕ
ꯎꯝ ꯑꯗꯨꯒꯁꯨ ꯅꯣꯡꯆꯨꯕ ꯄꯥꯝꯃꯅꯦ ꯑꯩꯗꯤ ꯍꯧꯖꯤꯛ
ꯑꯩꯁꯤꯅꯦ ꯅꯣꯡ ꯆꯨꯔꯗꯤ ꯊꯕꯛ ꯀꯥꯁꯦ ꯆꯠꯄ ꯌꯥꯒꯗꯧ ꯃꯟꯗꯕꯒꯤ ꯃꯑꯣꯡ ꯊꯣꯛꯂꯛꯄ
ꯊꯕꯛ ꯇꯧꯒꯗꯕꯗꯤ ꯁꯤꯗ ꯉꯥꯏꯅꯥꯔꯒ ꯂꯩꯔꯤ
ꯑꯦ ꯇꯥꯛ ꯑꯣꯟꯊꯣꯛꯄꯗꯨ ꯌꯥꯔꯣꯏ ꯗꯥ ꯕꯤ ꯑꯥꯏ ꯄꯤꯗꯎꯅ ꯊꯧꯂꯛꯦ
ꯉꯍꯥ ꯂꯩꯔꯒ ꯊꯣꯛꯂꯛ ꯑꯥꯁꯨ ꯌꯥꯏꯗꯦ ꯃꯤ ꯑꯅꯤ ꯑꯍꯨꯝ ꯈꯛꯇꯪ ꯉꯥꯏꯔꯤꯗ
ꯅꯪꯗꯤ ꯑꯗꯨꯝ ꯌꯨꯝꯗ ꯒ꯭ꯌꯥꯟ ꯇꯥꯥꯟ ꯂꯩꯒꯗꯧ ꯃꯥꯜꯂꯦꯅꯦ
ꯈꯪꯗꯦꯗ ꯍꯣꯔꯦꯟ ꯂꯧ ꯀꯨꯝꯁꯤꯔꯥ ꯑꯃꯨꯛ ꯍꯥꯏꯔꯥꯒꯗ꯭ꯔꯥ ꯈꯪꯗꯦ
ꯎꯝ ꯀꯨꯝꯃꯨꯔꯣ ꯌꯨꯝꯗ ꯗꯤꯜꯂꯦꯅ ꯂꯩꯕꯗꯨꯁꯨ ꯅꯨꯡꯉꯥꯏꯗꯕꯅꯤ
ꯎꯝ ꯇꯣꯝꯇ ꯆꯠꯂꯗꯤ ꯑꯗꯨꯝꯅꯨꯡ ꯁꯤꯗ ꯑꯗꯨꯝ ꯂꯥꯏꯅ ꯂꯥꯏꯟꯗꯥ ꯂꯩꯕ ꯇꯥꯕ
ꯍꯣꯏ
ꯉꯥ ꯄꯥꯏꯔꯒꯥ ꯆꯠꯂꯗꯤ ꯂꯥꯏꯅ ꯊꯝꯂꯒꯥꯗꯤ ꯅꯨꯡꯉꯥꯏꯇꯦꯗꯥ
ꯑꯣ ꯃꯥꯅꯤ
ꯑꯗꯁ ꯎꯝ